ꯑꯣ ꯇꯥꯕ꯭ꯔꯣ ꯑꯁ ꯌꯥꯝ ꯀꯨꯏꯅ ꯆꯠꯄꯗꯨꯗ ꯑꯩꯗꯤ
ꯑꯗꯨꯗꯤ ꯅꯪꯁ ꯍꯦꯛ ꯄꯥꯏꯕꯒ ꯋꯥ ꯉꯥꯡꯗꯕꯗꯨꯗ ꯍꯥꯏꯗꯤ ꯌꯥꯗꯕ꯭ꯔꯅ
ꯃꯨꯟꯅ ꯇꯥꯔꯒ ꯌꯥꯔꯝꯕ ꯋꯥꯅꯤ꯫
ꯃꯊꯛꯀꯤ ꯑꯇꯤꯌꯥ ꯑꯁꯤ ꯄꯣꯡꯍꯥꯡ ꯍꯥꯡꯈ꯭ꯔꯦ꯫
ꯎꯝ ꯅꯣꯡ ꯆꯨꯗꯧ ꯃꯥꯟꯗ꯭ꯔꯦ ꯀꯨꯝꯁꯤ꯫
ꯅꯣꯏꯔꯣꯝꯗ ꯀꯩꯅꯣ ꯍꯧꯗ꯭ꯔꯣ ꯑꯩꯈꯣꯏꯒꯤ ꯍꯩ ꯌꯥꯝ ꯑꯁꯤꯟꯕꯗꯣ ꯍꯩ ꯍꯩꯃꯥꯡ ꯍꯩꯃꯥꯡ ꯍꯥꯏꯕ꯭ꯔ
ꯍꯩꯃꯥꯡ ꯍꯧꯖꯤꯛ ꯃꯇꯝ ꯅꯠꯇꯦ ꯍꯩꯃꯥꯡ ꯃꯇꯝ ꯅꯠꯇꯦ
ꯅꯠꯇꯦ ꯃꯇꯝ ꯅꯠꯇ꯭ꯔꯁꯨ ꯃꯇꯣꯟꯗꯣ ꯏꯔꯣꯟꯕ ꯆꯥꯅꯩꯌꯦꯕ
ꯑꯣ ꯌꯥꯝ ꯍꯧꯋꯦꯗ ꯑꯗꯨ ꯑꯣꯏꯔꯁꯨ ꯆꯥꯟꯅꯗꯦ꯫
ꯑꯗꯣ ꯃꯇꯣꯝꯗ ꯊꯜꯂꯣ ꯑꯗꯨꯝ ꯆꯥꯅꯩ ꯍꯥꯏꯕꯅꯦ꯫
ꯎꯝ ꯁꯤꯡꯖꯨꯒꯨꯝꯕꯗꯁꯨ ꯍꯥꯞꯄꯦꯀꯣ
ꯍꯣꯏ ꯁꯤꯡꯖꯨꯁꯨ ꯑꯗꯨꯝ ꯆꯥꯏ ꯍꯥꯏꯌꯦ꯫
ꯎꯝ
ꯁꯤꯂꯤ ꯁꯤꯂꯤ ꯇꯧꯔꯒ ꯍꯥꯎꯗꯧ ꯃꯥꯜꯂꯦ ꯏꯔꯣꯟꯕꯁꯨ ꯑꯩꯈꯣꯏꯁꯦ ꯆꯥꯕ ꯌꯥꯕ ꯄꯣꯠꯇꯣ ꯑꯩꯈꯣꯏ ꯀꯌꯥ ꯈꯪꯗꯦꯅꯤ ꯃꯤ ꯉꯁꯥꯒꯤ ꯂꯩꯕ ꯃꯤꯁꯤꯡꯗꯤ ꯂꯣꯏ ꯈꯪꯉꯦ꯫
ꯍꯣꯏ ꯑꯗꯨ ꯃꯤ ꯑꯩꯈꯣꯏꯅ ꯆꯥꯗꯕ ꯁꯤꯡꯁꯨ ꯃꯤ ꯑꯗꯨꯝ ꯑꯌꯥꯝꯕꯅ ꯆꯥꯅꯩꯗ ꯅꯠꯇ꯭ꯔꯥ
ꯍꯣꯏ ꯑꯩꯈꯣꯏꯅ ꯈꯪꯅꯕꯩꯅꯦ
ꯎꯝ ꯆꯥꯕ ꯌꯥꯕꯅꯦꯕ ꯑꯃ ꯀꯔꯤ ꯍꯥꯏꯁꯤꯔꯥ ꯅꯠ ꯄꯤꯒꯨꯝꯕꯁꯦ ꯑꯗꯨꯝ ꯆꯥꯕ ꯌꯥꯏ ꯍꯥꯏꯕ
ꯍꯣꯏ ꯆꯥꯕ ꯌꯥꯝ
ꯄꯤꯔꯤꯊ꯭ꯤꯕꯤꯗ ꯅꯥꯄꯤ ꯆꯥꯗꯕ ꯆꯥꯗꯕꯁꯦ ꯆꯥꯕ ꯌꯥꯕ ꯅꯠꯇꯕꯁꯦ ꯑꯍꯨꯝꯔꯥ ꯃꯔꯤꯔꯥ ꯈꯛꯇꯅꯤ ꯍꯥꯏꯌꯦ ꯃꯅꯥ
ꯎꯝ
ꯑꯗꯨꯗꯤ ꯂꯣꯏ ꯆꯥꯕ ꯌꯥꯏꯕ
ꯑꯩꯅ ꯀꯩꯅꯣꯗ ꯂꯩꯕꯗꯣ ꯄꯥꯠꯇ ꯂꯩꯕ ꯃꯇꯝꯗꯣ ꯑꯗ ꯑꯗꯨꯅ ꯑꯌꯥꯝꯕ ꯈꯪꯉꯦꯕ ꯍꯥꯏꯗꯤ ꯑꯗꯨ ꯃꯣꯏꯒ ꯂꯩꯃꯤꯟꯅꯕꯅꯤꯅ ꯁꯤꯁꯨ ꯆꯥꯕ ꯌꯥꯏ ꯁꯤꯁꯨ ꯆꯥꯕ ꯌꯥꯏ ꯃꯣꯏꯗꯤ ꯂꯣꯏ ꯈꯪꯉꯦꯕ ꯑꯗꯨꯅ ꯑꯩꯁꯨ ꯈꯔ ꯈꯔ ꯑꯗꯨꯝ ꯈꯪꯕ ꯍꯥꯏꯇꯥꯔꯦꯀꯣ
ꯑꯣ ꯗꯌꯝ ꯐꯩꯅꯦ ꯀꯨꯏꯗꯤ ꯄꯪꯆꯥꯥꯗ ꯆꯥꯏ ꯀꯩꯅꯣ ꯑꯗꯨꯒ ꯎꯝ ꯎꯇꯤ ꯑ ꯑꯁꯪꯕ ꯊꯣꯡꯕ ꯀꯥꯟꯗꯅꯦ ꯄꯥꯟꯒꯤ ꯃꯅꯥꯗꯨꯁꯨ ꯍꯥꯞꯄꯦ ꯃꯣꯏꯗꯤ
ꯑꯗꯨꯅꯦ ꯍꯥꯏꯁꯦ ꯑꯩ ꯍꯥꯏꯗꯣꯏꯁꯦ ꯑꯗꯨꯁꯨ ꯍꯥꯞꯄꯦꯕ ꯏꯁꯤꯡ ꯃꯔꯛꯇ ꯄꯥꯍꯧꯗ ꯍꯧꯕꯗ
ꯎꯝ ꯄꯥꯠꯇ ꯍꯧꯕꯗꯣ ꯑꯗꯨꯗꯣ ꯍꯦꯒ ꯃ ꯃꯅꯥ ꯑ ꯑꯗꯨ
ꯑꯗꯨ ꯑꯗꯨ ꯊꯣꯡꯉꯒ ꯆꯥꯏ ꯍꯥꯏꯕꯗ ꯑꯩꯗꯤ ꯑꯩꯁꯨ ꯎꯇꯤ ꯊꯣꯡꯕꯗ ꯑꯗꯨ ꯑꯗꯣ ꯊꯜꯂꯒ ꯑꯗꯨꯝ ꯊꯣꯡꯉꯤꯅꯦ
ꯑꯣ ꯀꯩꯗꯧꯉꯩ ꯊꯣꯡꯕꯅ
ꯑꯥ ꯃꯈꯥꯔꯣꯝꯗ ꯂꯩꯔꯤꯉꯩꯗ ꯎꯇꯤ ꯊꯣꯡꯉꯦ ꯍꯥꯏ
ꯏ
ꯊꯣꯡꯉꯦ ꯊꯣꯡꯉ ꯏꯃꯥꯟꯅꯕꯗꯨꯅ ꯍꯥꯎꯋꯦ ꯍꯥꯎꯋꯦꯅ ꯆꯥꯏ ꯑꯗꯨꯒꯤ ꯃꯅꯥꯁꯨ ꯍꯥꯞꯄꯤꯅꯤ ꯑꯁꯪꯕ
ꯎꯝ ꯑꯗꯨꯒ ꯅꯥꯀꯨꯞꯄꯤꯒ ꯍꯋꯥꯏ ꯃꯪꯒꯟꯒ ꯎꯇꯤꯗꯁꯨ ꯍꯥꯎꯋꯦ
ꯍ ꯍꯣꯏ ꯍꯥꯎꯕꯅꯦ ꯍꯥꯎꯕꯅꯦ
ꯎꯝ ꯁꯥꯎꯕ ꯉꯥꯛꯇꯅꯤꯗ ꯐꯖꯅ ꯊꫭꯡ ꯊꯣꯡꯕꯨ ꯊꯣꯡꯝꯕꯤꯔꯗꯤ ꯅꯠꯇ꯭ꯔꯥ
ꯍꯣꯏ ꯑꯩꯁꯦ ꯎꯠꯇꯤ ꯐꯥꯎꯗꯤ ꯊꯣꯡꯕ ꯍꯩꯔꯕ ꯃꯤꯁꯝꯅꯤꯗ
ꯍꯣꯏ
ꯍꯌꯦꯡꯋꯥꯏ ꯊꯣꯝꯕꯤꯈꯤꯁꯤ ꯑ ꯎꯠꯇꯤ
ꯍꯣꯏ ꯍꯌꯦꯡ ꯋꯥꯏ ꯅꯪꯅ ꯆꯥꯅꯤꯡ ꯆꯥꯅꯤꯡꯕꯗꯨ ꯄꯤꯖꯗꯣꯏꯅꯤ
ꯑ ꯍꯣꯏ ꯑꯗꯣ ꯑꯩꯁꯨ ꯊꯣꯡꯈꯤꯒꯕ ꯎꯇꯤ
ꯎꯝ ꯑꯁꯤ ꯆꯠꯅꯤꯡꯉꯦ ꯍꯥꯏꯔꯗꯤ ꯑꯗꯨꯗꯤ ꯂꯩꯔꯛꯑꯣ ꯊꯣꯡꯕꯤꯔꯒꯦ ꯍꯥꯏꯗꯣꯏꯅꯦ ꯑꯩꯅ
ꯎꯝ ꯃꯥꯅꯦ ꯃꯥꯅꯦ ꯑꯥ ꯉꯁꯤ ꯂꯣꯏꯔꯗꯤ ꯏꯔꯨꯖꯔꯨꯕꯅ ꯐꯗꯧ ꯃꯥꯜꯂꯦ
ꯍꯣꯏ ꯍꯣꯔꯦꯟ ꯑꯃꯨꯛ ꯁꯥꯁꯤ ꯀꯣ
ꯍꯣꯏ ꯅꯪꯗꯤ ꯀꯩꯀꯩ ꯇꯧꯗ ꯋꯥꯠꯂꯤꯕ ꯏꯟꯁꯥꯡ ꯅꯤ ꯀꯣꯟ ꯊꯣꯡꯉꯔꯤꯔꯣ
ꯍꯤꯟꯖꯥꯡ ꯑꯍꯣꯏ ꯀꯣꯟꯅ ꯊꯣꯡꯒꯅꯤ ꯏꯃꯥꯟꯅꯕꯤꯁꯤꯡꯅ ꯋꯥꯔꯤ ꯁꯥꯁꯦ ꯋꯥꯔꯤ ꯁꯥꯁꯦ ꯍꯥꯏꯔꯛꯑꯦ ꯃꯤ ꯑꯅꯤ
ꯑꯣ ꯍꯧꯖꯤꯛ ꯂꯣ
ꯍꯣꯏ ꯑꯩ ꯌꯥꯎꯣꯏ ꯁꯥꯔꯤꯌꯦꯦ ꯍꯣꯔꯦꯟ ꯂꯣꯏꯕ ꯀꯥꯟꯗ ꯁꯥꯁꯦꯅ ꯍꯥꯏꯔꯤꯕ
ꯎꯝ ꯁꯥꯔꯣ ꯁꯥꯔꯣ ꯃꯔꯨꯞ ꯃꯄꯥꯡꯁꯤꯡꯗꯨ ꯑꯗꯨꯝ ꯋꯥꯔꯤ ꯁꯥꯒꯗꯕꯅꯤ ꯅꯨꯡꯁꯤ ꯅꯨꯡꯁꯤ ꯋꯥꯔꯤ ꯑꯐ ꯑꯐꯕ ꯋꯥꯔꯤ ꯁꯥꯔꯗꯕꯅꯤꯅ ꯅꯠꯇ꯭ꯔꫭ
ꯑꯁ ꯅꯪ ꯅꯪꯒ ꯁꯥꯕꯅ ꯋꯥꯔꯤ ꯌꯥꯝꯃꯦꯗ
ꯑꯩ ꯁꯨꯅꯤꯗ ꯍꯥꯏꯗꯗꯤ ꯍꯣꯏ ꯃꯅꯤꯗꯤ
ꯗꯤ ꯋꯥꯔꯤꯁꯤ ꯂꯥꯏꯇ‌ꯦꯕ
ꯏꯕꯥꯅꯤꯗꯤ ꯑꯗꯨꯝ ꯋꯥ ꯄꯪꯍꯥꯏ ꯍꯥꯏꯔꯒꯗꯤ ꯀꯩꯅꯣ ꯇꯧꯕꯅꯦ ꯈꯪꯗꯦꯅꯦ ꯑꯩꯁꯨ ꯑꯗꯨꯃꯥꯏꯅ ꯇꯧꯋꯤꯗ ꯃꯤ ꯑꯇꯣꯞꯄ ꯁꯥꯔꯗꯤ ꯏꯕꯥꯅꯤꯒꯤ ꯑꯗꯨꯃꯥꯏ ꯁꯥꯗꯦꯗ ꯇꯥꯕ꯭ꯔꯣ
ꯇꯥꯕ
ꯇꯨꯃꯤꯟ ꯂꯩꯒ꯭ꯔꯖꯤꯗ ꯄꯥꯈꯠꯄ ꯍꯧꯔꯦꯕ
ꯀꯩ ꯍꯥꯏꯕ
ꯇꯨꯃꯤꯟꯅ ꯂꯩꯈ꯭ꯔꯕꯗꯨꯗ ꯄꯥꯈꯠꯄ ꯍꯧꯔꯦꯕ
ꯎꯝ ꯇꯥꯏꯌꯦ ꯇꯥꯏ ꯄꯥꯈꯠꯀꯅꯨ ꯑꯩ ꯂꯩꯔꯤꯁꯤꯗꯤ
ꯑꯩ ꯍꯌꯦꯡꯁꯦ ꯀꯩꯅꯣ ꯑꯣꯄꯤꯗꯤꯗ ꯅꯀꯣꯡ ꯌꯦꯡꯉꯨꯁꯤꯔ ꯈꯪꯗꯦꯅꯦ
ꯀꯩ ꯀꯩ ꯇꯧꯕ꯭ꯔꯣ
ꯂꯩꯈꯣꯜ ꯀꯩ ꯍꯥꯏꯁꯤꯔ ꯃꯅꯨꯡꯗ ꯅꯍ ꯑꯃꯨꯛ ꯕꯦꯔꯥ ꯂꯩꯕꯗ ꯑꯗꯨ ꯑꯃꯨꯛ ꯀꯔꯤ ꯐꯤꯕꯝꯗ ꯂꯩꯕ꯭ꯔꯥ ꯌꯦꯡꯉꯨ ꯁꯤꯔꯥ ꯍꯥꯏꯔ ꯈꯜꯂꯤꯕ
ꯑꯣ ꯌꯦꯡꯉꯣ ꯌꯦꯡꯉꯣ ꯅꯪꯗꯤ ꯅꯛꯄꯅꯤꯅ
ꯑꯦꯔꯗꯝꯕꯨꯗꯤ ꯀꯩꯅꯣ ꯇꯧꯗꯦ ꯍꯥꯏꯕ ꯁꯣꯛꯇꯦ ꯍꯥꯏꯌꯦꯕꯀꯣ
ꯑꯦ ꯅꯪꯒꯤ ꯅꯅꯥ ꯍꯥꯏꯕ꯭ꯔꯣ
ꯍꯣꯏ ꯅꯥꯀꯣꯡ ꯍꯥꯏꯕꯅꯦ ꯅꯪꯗꯤ ꯀꯩ ꯀꯩ ꯇꯥꯔꯤꯕ
ꯑꯩꯗꯤ ꯅꯥꯀꯣꯡꯁꯦ ꯆꯞ ꯃꯥꯟꯅꯗ꯭ꯔꯣ
ꯅꯇꯣꯜ
ꯅꯥꯇꫭꯟꯒ ꯅꯈꫭꯡꯒ ꯑꯣ ꯑꯣ ꯅꯥꯇꯣꯟ ꯍꯥꯏꯕ ꯑꯃꯅ ꯅ ꯀꯣꯡ ꯍꯥꯏꯕꯀꯣ ꯏꯃꯥꯗ ꯅꯣꯛꯑꯒ ꯂꯩꯑꯦ
ꯎ
ꯀꯩ ꯇꯧꯕ꯭ꯔꯣ ꯅꯪꯒꯤ ꯅꯥꯀꯣꯡꯗꯣ
ꯌꯦꯂꯣꯝ ꯊꯪꯕꯁꯦ ꯃꯅꯨꯡꯗ ꯅꯥꯕꯒꯨꯝꯕ ꯑꯩꯈꯣꯏ ꯅꯥꯕ ꯐꯥꯎꯕꯒꯨꯝꯕ ꯑꯗꯨꯝ ꯇꯧꯕ꯭ꯔꯥ ꯑꯗꯨ ꯀꯔꯤ ꯐꯤꯕꯝꯗ ꯂꯩꯕ ꯌꯦꯡꯉ ꯌꯦꯡꯉꯨꯁꯤꯔ ꯈꯜꯂꯤꯦ
ꯑꯥ
ꯑꯠꯇꯦ ꯑꯗꯨꯕꯨ ꯅꯠꯇꯦ ꯅꯍꯥꯟꯋꯥꯏ ꯑꯩ ꯑꯉꯥꯡ ꯑꯣꯏꯔꯤꯉꯩꯗ ꯏꯁꯤꯡ ꯆꯪꯉꯝꯃꯦꯕ ꯀꯣ ꯑꯗꯨꯗꯒꯤ ꯈꯔ ꯇꯧꯅ ꯑꯃꯨꯛ ꯁꯤꯗ ꯌꯦꯡꯕꯗꯤ ꯀꯩꯁꯨ ꯇꯧꯗꯦ ꯑꯦꯔꯗꯝꯒꯨꯝꯕ ꯁꯣꯛꯄ ꯈꯣꯠꯄ ꯀꯩꯝ ꯇꯧꯗꯦꯗꯤ ꯍꯥꯏꯕ ꯑꯗꯣ ꯍꯗꯥꯡ ꯃꯨꯔꯥꯡꯁꯤꯦ ꯀꯥꯏꯅꯣ ꯀꯗꯦ ꯅꯥꯂꯤ ꯅꯥꯂꯤ ꯇꯧꯕꯐꯝ ꯃꯉꯣꯟꯗ ꯐꯥꯎꯕ ꯐꯥꯎꯕꯝ ꯇꯧꯕ ꯑꯗꯨ ꯌꯦꯡꯉꯒꯒꯤ ꯇꯧꯕꯅꯤꯅ
ꯑꯣꯝ ꯌꯦꯡꯉꯣ ꯌꯦꯡꯉꯣ ꯌꯦꯟꯊꯣꯛꯄꯅ ꯐꯩ ꯉꯜꯂꯤꯉꯩꯗ ꯅꯠꯇ꯭ꯔꯥ
ꯇꯥꯕꯁꯨ ꯈꯤꯇꯪ ꯅꯨꯡꯉꯥꯏꯇꯕ ꯈꯣꯠꯄ ꯑꯗꯨꯝ ꯇꯧꯕꯀꯣ
ꯎꯝ ꯇꯥꯕ ꯈꯤꯇꯪ ꯋꯥꯏ ꯍꯥꯏꯕ
ꯍꯣꯏ ꯇꯥꯕ ꯅꯨꯡꯉꯥꯏꯇꯕꯒꯨꯝ ꯇꯧꯕ ꯑꯗꯨ ꯃꯔꯛ ꯃꯔꯛꯇ ꯏꯀꯣꯒꯤ ꯑꯗꯨꯃꯥꯏꯅ ꯆꯠꯄ ꯀꯣꯋꯦ ꯀꯩ ꯍꯥꯏꯔꯛꯀꯗꯣꯏꯔꯥ ꯈꯪꯗꯦ
ꯎꯝ ꯀꯩꯁꯨ ꯇꯧꯔꯝꯃꯣꯏꯗ
ꯍꯣꯏ ꯀꯩꯁꯨꯗꯤ ꯌꯥꯝ ꯀꯟꯅꯕꯨꯗꯤ ꯇꯧꯔꯝꯃꯣꯏꯗ
ꯎꯝ
ꯃꯅꯨꯡꯗ ꯏꯟꯐꯦꯛꯁꯟꯒꯨꯝꯕ ꯂꯩꯔꯦ ꯍꯥꯏꯔꯗꯤ ꯍꯤꯗꯥꯛꯀꯨꯝꯕ ꯍꯥꯞꯄ ꯂꯣꯏꯔ ꯀꯅ ꯌꯦꯡꯕꯁꯨ ꯄꯩꯁꯥ ꯌꯥꯝ ꯌꯥꯝ ꯆꯪꯉꯦꯅ ꯍꯤꯗꯥꯛ ꯁꯤ ꯆꯥꯎ ꯁꯤ ꯆꯥꯎ ꯇꯧꯔꯛꯄꯗꯣ
ꯌꯦꯡꯕꯒꯤꯗꯤ ꯄꯩꯁꯥ ꯆꯪꯗꯦꯗꯅ ꯇꯤꯛꯀꯦꯠ
ꯌꯦꯡꯕꯩꯗꯤ ꯆꯪꯗꯦ ꯍꯣꯏ ꯎꯝ ꯑꯗꯨꯕꯨꯗꯤ ꯆꯪꯗꯦꯗ
ꯑꯗꯨ ꯌꯦꯡꯊꯑꯣ ꯍꯣꯏ
ꯅꯣꯏ ꯁ꯭ꯋꯥꯏꯗ ꯑꯉꯥꯡ ꯌꯥꯝ ꯂꯩ ꯃꯥꯜꯂꯦꯀꯣ
ꯑꯩꯈꯣꯏꯒꯤ ꯃꯈꯥꯒꯤ ꯌꯨꯝꯗ ꯑꯩ ꯀꯣꯡ ꯉꯥꯎꯕꯅꯦ ꯀꯔꯤ ꯍꯥꯏꯁꯤꯔꯥ ꯀꯣꯛ ꯆꯤꯛꯄꯒꯨꯝꯕ ꯏꯁꯥ ꯅꯨꯡꯉꯥꯏꯇꯕ ꯃꯇꯝꯗꯀꯣ ꯑꯩ ꯕ ꯌꯥꯝ ꯋꯥꯏꯑꯦꯕ ꯇꯥꯅꯤꯡꯗꯦꯕ ꯃꯣꯏꯒꯤꯗꯣ ꯀꯔꯤꯒꯤ ꯈꯪꯗꯦ ꯃꯣꯏ ꯏꯃꯨꯡ ꯁꯣ ꯑꯉꯥꯡ ꯑꯁꯨꯃꯥꯏꯅ ꯂꯥꯡꯉꯒ ꯁꯥꯟꯅꯔꯒ ꯂꯩ ꯑꯗꯨꯁꯨ ꯃꯣꯏ ꯃꯃꯥꯗ ꯇꯨꯃꯤꯟ ꯇꯥꯔꯒ ꯂꯩꯗꯅ ꯑꯩꯒ ꯑꯣꯏꯔꯗꯤꯀꯣ
ꯃꯅꯥ ꯃꯅꯥꯗꯣ ꯂꯩꯊꯠꯀꯗꯕꯅꯤ
ꯑꯁ ꯑꯁ ꯂꯣꯏꯔꯦꯍꯦ ꯑꯉꯥꯡ ꯁꯔꯅꯤꯡꯕ ꯃꯇꯝ ꯑꯣꯏꯕꯩꯅꯤꯅ ꯑꯉꯥꯡ ꯄꯨꯟꯕ ꯑꯉꯥꯡ ꯄꯨꯟꯕ ꯖꯒꯥ ꯑꯣꯏꯕ ꯃꯥꯜꯂꯦ ꯑꯗꯨꯒꯤ ꯌꯨꯝꯗꯣ ꯑꯉꯥꯡ ꯑꯉꯥꯡ ꯑꯌꯥꯝꯕ ꯄꯨꯟꯕ ꯃꯥꯜꯂꯦꯕ
ꯄꯨꯟꯗꯦꯗ ꯀꯩꯅꯣ ꯈꯪꯗꯦ ꯌꯥꯝ ꯂꯥꯡꯉꯒ ꯂꯩꯔꯁꯨꯀꯣ ꯑꯗꯨꯝ ꯃꯃꯥꯗ ꯈꯪꯗꯦ ꯍꯥꯏꯗꯕ꯭ꯔꯥ ꯇꯨꯝ ꯇꯨꯝꯃꯤꯟ ꯇꯥꯔꯒ ꯂꯩꯌꯦꯕ ꯑꯩꯈꯣꯏꯗꯤ ꯑꯉꯥꯡꯒ ꯂꯩꯇꯕꯅꯤꯅꯀꯣ ꯑꯗꯨꯒꯨꯝꯕꯗꯨ ꯀꯔꯤ ꯍꯥꯏꯁꯤꯔ ꯇꯥꯕ ꯌꯥꯝ ꯅꯨꯡꯉꯥꯏꯇꯦꯕ ꯅꯠꯇ꯭ꯔꯥ
ꯂꯩꯇꯕꯗꯨꯅ ꯂꯩ ꯂꯩꯕ
ꯏꯆꯤꯛ ꯆꯤꯛꯅ ꯂꯩꯕꯗꯨꯅ ꯅꯨꯡꯉꯥꯏꯌꯦꯕ
ꯑꯉꯥꯡ ꯂꯩꯇꯕ ꯏꯃꯨꯡꯁꯤꯅ ꯂꯩꯕ ꯏꯃꯨꯡꯅ ꯂꯥꯡꯕꯗꯨ ꯂꯩꯇꯕ ꯏꯃꯨꯡꯅ ꯇꯥꯒꯗꯕꯅꯤ ꯀꯩꯅꯣ
ꯑꯗꯨ ꯍꯁꯨ ꯅꯍꯥꯟ ꯑꯩꯈꯣꯏ ꯏꯅꯦꯒꯤ ꯃꯆꯥ ꯂꯥꯛꯄ ꯀꯥꯟꯗꯗꯤ ꯑꯗꯨꯗꯤ ꯂꯥꯡꯗꯦꯗꯅ
ꯎꯝ
ꯂꯥꯛꯅꯤꯡꯉꯦ ꯂꯥꯛꯑꯣ ꯍꯥꯏꯔꯒ ꯂꯥꯛꯀꯦ ꯏꯄꯥꯒꯤ ꯘꯔꯤꯗ ꯂꯥꯛꯀꯦꯀꯣꯅ ꯍꯥꯏꯌꯦ
ꯌꯥꯝ ꯆꯥꯎꯔꯝꯃꯦ ꯍꯧꯖꯤꯛ ꯗꯦ ꯅꯍꯥꯟꯗꯣ ꯅꯥꯏ ꯍꯥꯏꯕꯕꯨꯀꯣ ꯑꯗꯨꯝ ꯀꯔꯤ ꯍꯥꯏꯁꯤꯔ ꯃꯣꯏ ꯈꯨꯟꯗ ꯂꯩꯕꯗꯨꯣ ꯆꯥꯟꯅꯗꯕ꯭ꯔ ꯃꯥꯥꯒꯤ ꯈꯪꯗꯦ ꯑꯗꯨꯝ ꯅꯥꯏꯌꯦ ꯃꯥꯗꯤ
ꯑꯦ ꯑꯉꯥꯡ ꯀꯩꯅꯣꯅꯤꯗ ꯑꯩꯈꯣꯏꯒꯤ ꯏꯪꯕꯒ ꯁꯥꯕꯒ ꯄꯨꯟꯕꯗ ꯅꯥꯕ ꯌꯧꯔꯝꯅꯤ ꯁꯥ
ꯍꯗꯦ ꯑꯗꯨꯗꯥ
ꯑꯗꯨꯒꯤꯅꯤ ꯑꯉꯥꯡ ꯃꯔ ꯅꯥꯒꯟꯕꯅꯤ ꯑꯗꯨꯒꯤꯅꯦ ꯑꯗꯨꯒꯤꯅꯤ ꯅꯣꯏ ꯌꯨꯝꯗ ꯍꯩꯅꯧ ꯍꯩꯅꯧ ꯄꯥꯜꯂꯤꯕꯣ
ꯄꯥꯟꯗ꯭ꯔꯦꯗ ꯑꯃ ꯑꯅꯤ ꯈꯛꯇꯗꯤ ꯄꯥꯟꯕ ꯃꯥꯜꯂꯦ
ꯌꯥꯝ ꯄꯥꯟꯗ꯭ꯔꯦ ꯃꯥꯥꯟꯅꯤꯀꯣ
ꯍꯣꯏ ꯌꯥꯝ ꯄꯥꯥꯟꯝꯗꯦ ꯍꯩꯅꯧꯗꯨꯁꯨ ꯄꯤꯛꯑꯦꯕ ꯆꯥꯎꯗꯦꯕ
ꯍꯩꯅꯧꯁꯦ ꯌꯥꯝ ꯄꯥꯟꯕ ꯍꯩꯅꯧ ꯂꯩ ꯄꯥꯟ ꯍꯩꯅꯧ ꯌꯥꯝ ꯑꯗꯨꯝ ꯂꯩꯌꯦ
ꯄꯥꯟꯕ ꯀꯥꯟꯗꯗꯤ ꯌꯥꯝ ꯄꯥꯜꯂꯦ ꯃꯥꯒꯤ ꯃꯔꯥ ꯀꯔꯤ ꯍꯥꯏꯔꯥ ꯃꯆꯤ ꯍꯥꯏꯕ꯭ꯔꯥ
ꯍ
ꯑꯗꯨꯗ ꯑ ꯃꯁꯥꯗꯣ ꯇꯔꯥꯒꯨꯝꯕ ꯄꯥꯟꯕ ꯂꯩꯌꯦ ꯌꯥꯝꯅ ꯀꯩꯅꯣ ꯍꯥꯏꯁꯦ ꯑꯪꯒꯨꯔꯒꯤ ꯇꯥꯏꯞ ꯠ ꯇꯨꯀꯣ
ꯍꯣꯏ ꯌꯥꯝ ꯅꯪ ꯍꯥꯏꯁꯦ ꯑꯄꯤꯛꯄꯗꯤ ꯌꯥꯝ ꯌꯥꯝ ꯄꯥꯝꯕꯅꯤ ꯀꯤꯄ ꯁ ꯁ
ꯌꯥꯝꯅ ꯄꯤꯛꯄꯁꯨ ꯅꯠꯇꯕ ꯆꯥꯎꯕꯁꯨ ꯅꯠꯇꯕ ꯃꯌꯥꯏꯔꯤꯕꯗꯣ
ꯎꯝ
ꯑꯗꯨꯅꯦꯕ ꯇꯤꯟ ꯆꯥꯕꯒꯤ ꯍꯟꯗꯛꯇꯤ ꯌꯥꯝꯅ ꯄꯥꯟꯗ꯭ꯔꯦ ꯍꯥꯟꯅꯗꯤ ꯑꯦꯁꯤ ꯌꯥꯝ ꯄꯥꯟꯕꯅꯦ
ꯑꯩꯈꯣꯏ ꯁ꯭ꯋꯥꯏꯗ ꯍꯧꯕ ꯑꯌꯥꯝꯕꯁꯦ ꯇꯤꯟ ꯆꯥꯗꯦꯅꯦ ꯑꯩꯈꯣꯏ ꯆꯤꯡ ꯂꯣꯝꯗꯅ ꯇꯤꯟ ꯑꯌꯥꯝꯕ ꯆꯥꯏꯌꯦꯕ ꯀꯃꯥꯏꯅ ꯇꯧꯕꯅꯣ ꯈꯪꯗꯦ
ꯎꯝ ꯇꯤꯟ ꯆꯥꯏ ꯍꯥꯏꯕꯗꯤ ꯄꯥꯝꯕꯤꯗꯣ ꯍꯩꯗꯨꯗꯤ ꯆꯥꯗꯦꯕ ꯄꯥꯝꯕꯤꯗꯨꯣ ꯇꯤꯟ ꯆꯪꯉꯦꯕ ꯑꯗꯨꯒꯤ
ꯑꯗꯨꯗ ꯑꯗꯨꯝ ꯑꯣꯏꯔꯀꯣ ꯍꯩꯅꯧ ꯑꯌꯥꯝꯕꯁꯦ ꯑꯩꯈꯣꯏ ꯔꯣꯝꯗꯗꯤ ꯇꯤꯟ ꯏꯌꯥꯝꯕ ꯆꯥꯏꯌꯦꯕ
ꯎꯝ ꯂꯩꯕꯥꯛꯅꯔꯥ ꯈꯪꯗꯦ
ꯕꯅꯔ ꯖꯒꯥꯅꯔ ꯈꯪꯅ ꯁꯠ ꯍꯧꯕ ꯄꯥꯟꯕ ꯍꯥꯏꯩꯅꯧ ꯇ꯭ꯔꯔꯤꯅꯦꯗꯤꯇꯤꯟꯒꯦꯌꯥꯥ ꯑꯗꯦ
ꯎꯝ ꯌꯥꯝ ꯄꯥꯟꯁꯨ ꯄꯥꯟꯕꯅꯦ ꯑꯗꯨꯔꯣꯝꯗꯗꯤ
ꯍ ꯐꯦ ꯆ
ꯑꯁ ꯈꯪꯗꯦꯗ ꯍꯩꯅꯥꯎꯗꯤ ꯑꯆꯥꯄꯣꯠꯀꯨꯝꯕ ꯑꯆꯥꯄꯣꯠꯀꯨꯝꯕꯁꯨ ꯄꯥꯝꯕꯤꯗ ꯄꯥꯜꯂꯗꯤ ꯐꯗꯕꯀꯣ ꯍꯩꯅꯎ ꯄꯥꯜꯂꯒꯨꯝ
ꯎꯝ
ꯑꯗꯨꯗꯤ ꯄꯩꯁꯥ ꯇꯤꯡꯗ꯭ꯔꯦꯗꯅ
ꯑꯗꯨ ꯑꯣꯏꯔꯗꯤ ꯑꯣꯏꯔꯦ ꯆꯥꯛ ꯆꯥꯗꯁꯨ ꯌꯥꯔꯅꯤ ꯑꯗꯨꯗꯤ
ꯍꯣꯏ
ꯅꯪꯁ ꯇꯧꯔꯝꯒꯗꯕꯁꯦ ꯃꯁ ꯑꯦ ꯆꯥꯛ ꯆꯥꯔꯁꯤꯗ ꯑꯗꯨꯝ ꯆꯥꯔꯁꯤ ꯃꯤꯃꯤ ꯃꯤꯃꯤꯒꯨꯝꯕ ꯄꯥꯜꯂꯗꯤ ꯃꯤꯃꯤ ꯐꯨꯠ ꯑꯆꯥꯁꯦ
ꯍ ꯍꯣꯏ ꯑꯗꯨꯅꯦ ꯑꯩꯅ ꯍꯥꯏ ꯄꯩꯁꯥꯒꯨꯝꯕꯁꯨ ꯄꯥꯝꯕꯤꯗ ꯍꯧꯔꯗꯤ ꯐꯗꯕ ꯄꯩꯁꯥ ꯄꯥꯝꯕꯤꯁꯦ ꯌꯥꯝ ꯊꯥꯗꯣꯏꯅꯦ ꯑꯩꯗꯤ
ꯍꯧꯕ ꯊꯥꯕ ꯌꯥꯔꯗꯤ ꯅꯥꯟꯅ ꯊꯥꯔꯅꯤꯅ ꯇꯧꯋꯦ
ꯑꯗꯨꯅꯦ
ꯎꯝ
ꯊꯥꯕ ꯌꯥꯏꯌꯦ ꯍꯥꯏ ꯄꯩꯁꯥꯒꯨꯝꯕꯁꯦ ꯂꯝꯕꯤ ꯆꯠꯄ ꯀꯥꯟꯗ ꯂꯥꯛ ꯂꯥꯛ ꯇꯥꯔꯝꯃꯗꯤ ꯐ ꯊꯗꯕ
ꯏꯁ ꯂꯥꯛ ꯂꯥꯛ ꯇꯥꯔꯝꯃꯅꯤ ꯅꯪ ꯈꯨꯜꯂꯒ ꯀꯩꯗꯧꯔꯤꯅꯣ
ꯈꯨꯜꯂꯒ ꯑꯗꯨꯝ ꯄꯩꯁꯥꯗꯣ ꯊꯝꯗꯣꯏꯅꯤꯅꯦ
ꯇꯨꯡꯁꯤꯅ ꯊꯝꯕꯤꯕ
ꯍꯣꯏ ꯑꯗꯨꯒ ꯎꯝ ꯗꯔꯀꯥꯔ ꯂꯩꯕꯗꯨꯁꯨ ꯂꯩꯔꯅꯤ ꯑꯗꯨꯒ ꯑꯔꯦꯝꯕꯁꯤꯡꯗꯨ ꯇꯨꯡꯁꯤꯜꯂꯒ ꯊꯝꯗꯣꯏꯕ ꯍꯌꯦꯡꯋꯥꯏ ꯁꯤꯖꯤꯟꯅꯕ
ꯎꯝ ꯑꯗꯨꯁꯨ ꯌꯥꯏ
ꯍꯗꯣ
ꯐꯩ ꯑꯗꯨꯁꯨ ꯌꯥꯝꯅ ꯐꯩ
ꯑꯗꯨꯃꯥꯏꯅ ꯇꯧꯅꯤꯡꯉꯦꯕ